ꯇꯥꯏ ꯇꯥꯏ ꯇꯥꯔꯕꯣ
ꯉꯁꯤꯗꯤ ꯋꯥꯔꯤ ꯈꯔ ꯁꯥꯟꯅꯁꯤ ꯃꯔꯨꯞ ꯌꯥꯕ꯭ꯔꯣ
ꯁꯥꯟꯅ ꯁꯥꯟꯅꯁꯤ ꯌꯥꯏ ꯃꯔꯨꯞ ꯑꯩꯅ ꯉꯥꯡꯕꯁꯤ ꯐꯥꯖꯅ ꯇꯥꯕꯤꯕ꯭ꯔꯣ
ꯑꯥ ꯇꯥꯏꯌꯦ ꯇꯥꯏꯌꯦ ꯃꯔꯨꯞ ꯑꯩꯅ ꯉꯥꯡꯕꯁꯤ ꯑꯗꯨꯝ ꯇꯥꯕ ꯅꯠꯇ꯭ꯔꯣ
ꯍꯣ ꯇꯥꯔꯦ ꯇꯥꯔꯦ ꯐꯥꯖꯅ ꯇꯥꯔꯦ
ꯑꯥ ꯀꯔꯤ ꯃꯊꯦꯜ ꯆꯥꯔꯒꯦ ꯃꯔꯨꯞ
ꯃꯊꯦꯜꯖꯦ ꯉꯁꯤꯗꯤ ꯌꯦꯟ ꯐꯨꯠꯂꯒ ꯆꯥꯔꯦ ꯃꯔꯨꯞꯇꯤ ꯀꯔꯤ ꯀꯔꯤ ꯆꯥꯔꯦ
ꯑꯥ ꯃꯔꯨꯞ ꯑꯩꯁꯨ ꯑꯗꯨꯝ ꯃꯥꯟꯅꯩ ꯍꯥꯏꯖꯕ ꯇꯥꯔꯦ ꯍꯥꯏꯗꯤ ꯍꯣꯏ ꯑꯗꯨꯝ ꯁꯥꯟꯅꯕ ꯀꯥꯡꯒꯨꯅꯤꯅ ꯑꯗꯨꯝ ꯑꯩꯁꯨ ꯌꯦꯟ ꯆꯥꯏ ꯑꯗꯣ ꯌꯦꯟꯗꯤ ꯏꯁꯥꯅ ꯐꯨꯠꯄ꯭ꯔꯣ ꯀꯅꯥꯅ ꯐꯨꯠꯀꯦ ꯃꯔꯨꯞ
ꯑꯩ ꯏꯁꯥꯅ ꯇꯧꯖꯩꯗ ꯍꯥꯏꯗꯤ ꯀꯩꯒꯤꯅꯣꯗ ꯑꯗꯨꯒꯤ ꯊꯕꯛꯇꯣ ꯁꯨꯝ ꯃꯤꯉꯣꯟꯗ ꯅꯨꯡꯇꯤꯒꯤ ꯁꯨꯝ ꯇꯧꯍꯟ ꯇꯥꯔꯗꯤ ꯁꯨꯝ ꯃꯣꯏꯁꯨ ꯊꯕꯛ ꯆꯤꯟꯖꯕꯅꯤꯅꯀꯣ
ꯑꯩꯅ ꯁꯥꯟꯅꯕ ꯍꯟꯖꯔꯛꯑꯒ ꯑꯗꯨꯝ ꯑꯩꯅ ꯆꯥꯒꯗꯕ ꯈꯣꯠꯀꯗꯕꯗꯣ ꯑꯗꯨꯃꯥꯏꯅ ꯗꯥꯏꯠꯇꯨ ꯐꯥꯖꯅ ꯁꯦꯝꯖꯔꯒ ꯑꯗꯨꯃꯥꯏꯅ ꯆꯥꯖꯩꯌꯦ ꯑꯗꯣ ꯃꯔꯨꯞꯀꯤꯗꯤ ꯀꯅꯥ ꯀꯅꯥꯅ ꯀꯩꯒꯤ ꯇꯧꯕꯤꯒꯦ ꯑꯗꯨ ꯀꯩ ꯀꯩꯀꯩ ꯆꯥꯒꯦ
ꯑꯩꯁꯨ ꯑꯗꯨꯝ ꯏꯁꯥꯅ ꯑꯗꯨꯝ ꯇꯧꯖꯩ ꯍꯥꯏꯕ ꯇꯥꯔꯦ ꯍꯥꯏꯕꯗꯤ ꯑꯗꯨꯝ ꯏꯁꯥꯅ ꯑꯗꯨꯝ ꯇꯧꯕꯒꯤ ꯍꯩꯅꯕꯗꯨ ꯂꯩꯒꯤꯕꯅꯤꯅ ꯍꯥꯏꯖꯕ ꯇꯥꯔꯦ ꯑꯗꯣ ꯃꯔꯨꯞ ꯍꯧꯖꯤꯛꯀꯥꯟꯁꯤꯕꯨ ꯀꯔꯤ ꯀꯔꯤ ꯍꯣꯠꯅꯔꯤꯒꯦ ꯀꯩꯀꯩ ꯇꯧꯔꯤꯒꯦ ꯃꯔꯨꯞ
ꯑꯩꯖꯦ ꯍꯧꯖꯤꯛꯀꯥꯟꯖꯦ ꯊꯣꯏꯗꯣꯛꯄ ꯊꯕꯛ ꯏꯪꯈꯥꯡ ꯑꯇꯣꯞꯄꯗꯤ ꯇꯧꯗꯦ ꯑꯗꯣ ꯑꯩꯖꯦ ꯁꯨꯝ ꯑꯣꯟꯂꯥꯏꯟꯗ ꯀꯩꯗ ꯄꯩꯁꯥ ꯇꯥꯟꯕ ꯌꯥꯕ ꯀꯩꯀꯩꯗꯒꯤ ꯑꯩ ꯁꯨꯝ ꯑꯩꯒꯤ ꯁꯨꯝ ꯁꯣꯁꯦꯜ ꯃꯦꯗꯤꯌꯥꯗ ꯁꯨꯝ ꯆꯦꯟꯅꯦꯜ ꯑꯃ ꯍꯥꯡ ꯗꯣꯛꯑꯒ ꯑꯩꯒꯤ ꯋꯥꯔꯤ ꯀꯩꯀꯩ ꯂꯤ ꯈꯣꯠꯇꯅ ꯁꯨꯝ ꯃꯌꯥꯝꯒꯤ ꯁꯦꯕꯥ ꯁꯨꯝ ꯇꯧ ꯒꯦꯗꯅ ꯑꯗꯨꯒ ꯁꯦꯟ ꯁꯦꯟꯊꯣꯛꯁꯨ ꯈꯔ ꯂꯩꯅꯕꯗꯅ ꯑꯩꯖꯨ ꯍꯣꯠꯅꯔꯤ ꯑꯗ ꯃꯔꯨꯞꯇꯤ ꯀꯔꯤ ꯀꯔꯤ ꯍꯣꯠꯅꯕꯤꯔꯤ ꯍꯧꯖꯤꯛꯀꯥꯟꯖꯦ
ꯑꯩꯁꯨꯨ ꯃꯔꯨꯞ ꯁꯨꯝ ꯁꯣꯁꯦꯜ ꯃꯦꯗꯤꯌꯥꯗ ꯗꯤꯖꯤꯇꯦꯜ ꯃꯥꯔꯀꯦꯠꯇꯤꯡꯒꯤ ꯃꯔꯝꯗ ꯑꯣꯏꯅ ꯁꯨꯝ ꯄꯩꯁꯥ ꯇꯥꯟꯕ ꯌꯥꯕ ꯈꯣꯠꯄ ꯈꯔ ꯇꯧꯔꯒ ꯁꯨꯝ ꯍꯣꯠꯅꯔꯤ ꯍꯥꯏꯖꯕ ꯇꯥꯔꯦ ꯃꯔꯨꯞ ꯑꯗꯣ ꯍꯧꯖꯤꯛ ꯀꯥꯂꯦꯟ ꯊꯥꯁꯤꯁꯨ ꯌꯥꯝꯅ ꯁꯥꯒꯠꯂꯛꯑꯦ ꯃꯔꯨꯞ ꯃꯣꯏꯒꯤ ꯑꯗꯥꯏꯗꯗꯤ ꯑꯌꯨꯛ ꯅꯨꯡꯊꯤꯟ ꯀꯩꯁꯨ ꯇꯧꯗꯕ꯭ꯔꯥ ꯅꯣꯡ ꯁꯤꯡꯒꯤ ꯐꯤꯕꯝꯅ ꯀꯔꯝ ꯀꯔꯝ ꯂꯩꯔꯤ
ꯅꯣꯡ ꯏꯁꯤꯡꯖꯦ ꯍꯟꯗꯛꯁꯦ ꯑꯩ ꯋꯥꯈꯜꯗꯗꯤ ꯍꯧꯈꯤꯕ ꯀꯨꯡꯒ ꯌꯦꯡꯅꯔꯨꯕꯗ ꯅꯣꯡ ꯏꯁꯤꯡ ꯏꯁꯤꯡ ꯆꯨꯕꯒꯤ ꯀꯩꯅꯣꯁꯦ ꯈꯟꯗꯤ ꯋꯥꯠꯄ ꯃꯥꯜꯂꯦꯅ ꯈꯜꯂꯦ ꯀꯩꯒꯤꯅꯣꯗ ꯍꯣꯏ ꯏꯁꯤꯡ ꯌꯥꯝ ꯀꯟꯅ ꯆꯨꯔꯒꯗꯤ ꯏꯁꯤꯡꯕꯨꯗꯤ ꯆꯥꯎꯋꯤ ꯑꯗꯣ ꯍꯥꯏꯗꯤ ꯂꯧ ꯏꯁꯤꯡ ꯄꯥꯟꯅꯕ ꯃꯇꯝ ꯌꯧꯁꯤꯜꯂꯛꯑꯒ ꯍꯥꯏꯗꯤ ꯅꯣꯡꯁꯤꯅ ꯁꯨꯝ ꯆꯤꯐꯦꯠ ꯆꯤꯐꯦꯠ ꯁꯨꯝ ꯇꯥꯕꯖꯤꯗ ꯁꯥꯕꯗꯤ ꯑꯗꯨꯝ ꯁꯥꯔꯦ ꯍꯥꯏꯇꯥꯔꯦ ꯍꯥꯏꯗꯤ
ꯀꯥꯂꯦꯟ ꯈꯛꯇ ꯅꯠꯇꯅ ꯑꯗꯨꯝ ꯁꯥꯔꯕꯅꯤꯅ ꯀꯥꯂꯦꯟꯗꯗꯤ ꯑꯗꯨꯝ ꯁꯥꯔꯦꯗꯅ ꯍꯥꯏꯇꯥꯔꯦ ꯑꯗꯨꯅ ꯅꯣꯡ ꯏꯁꯤꯡꯖꯤꯖꯨ ꯆꯥꯡꯗꯤ ꯈꯔ ꯅꯥꯏꯗꯦ ꯑꯗꯨ ꯃꯆꯤꯠ ꯃꯆꯤꯠꯇꯤ ꯑꯗꯨꯝ ꯈꯔ ꯈꯔꯗꯤ ꯇꯥꯔꯤ ꯃꯔꯨꯞ ꯍꯣꯏꯗꯗꯤ ꯅꯣꯡ ꯏꯁꯤꯡꯒꯤ ꯐꯤꯕꯝ ꯀꯃꯥꯏ ꯀꯃꯥꯏꯅ ꯇꯧꯔꯤꯒꯦ ꯁꯥꯕꯗꯤ ꯑꯗꯨꯝ ꯁꯥꯔꯝꯃꯅꯤ ꯈꯜꯂꯤ ꯑꯗꯣ ꯃꯔꯨꯞ ꯍꯣꯏꯒꯤꯁꯨ ꯍꯥꯏꯐꯦꯠ ꯑꯏꯪ ꯑꯁꯥꯒꯤ ꯃꯇꯥꯡꯗ ꯈꯔ ꯊꯝꯕꯤꯔꯛꯑꯣꯅꯦ
ꯃꯥꯅꯦ ꯃꯔꯨꯞ ꯁꯥꯕꯒꯤ ꯍꯥꯏꯔꯨꯔꯒꯗꯤ ꯑꯗꯨꯝ ꯑꯝ ꯍꯥꯟꯅꯦ ꯍꯥꯏꯖꯕ ꯇꯥꯔꯦꯅꯦ ꯃꯔꯨꯞ ꯍꯥꯏꯗꯤ ꯃꯅꯤꯄꯨꯔꯁꯦ ꯍꯥꯟꯅꯗꯤ ꯏꯁꯤꯡ ꯅꯨꯡꯁꯤꯠ ꯌꯥꯝꯅ ꯁꯦꯡꯕ ꯑꯗꯒꯤ ꯅꯣꯡ ꯆꯤꯡꯒꯤ ꯐꯤꯕꯝꯁꯨ ꯐꯕ ꯃꯐꯝ ꯑꯃ ꯑꯣꯏꯔꯝꯕꯅꯦ ꯑꯗꯣ ꯍꯧꯖꯤꯛꯀꯤ ꯃꯇꯝꯁꯤꯗꯗꯤ ꯎꯃꯪ ꯋꯥꯐꯪ ꯀꯣꯛ ꯊꯔꯛꯄꯅ ꯃꯔꯝ ꯑꯣꯏꯔꯒ ꯍꯥꯏꯕ ꯇꯥꯔꯦꯅꯦ ꯈꯣꯏꯒꯤ ꯆꯤꯡꯗ ꯂꯩꯕꯤꯔꯤꯕ ꯑꯈꯣꯏꯒꯤ ꯏꯔꯩꯆꯥꯁꯤꯡꯁꯤꯅꯁꯨ ꯎꯃꯪ ꯋꯥꯃꯪꯁꯦ ꯐꯖꯅ ꯊꯝꯕꯤꯗ꯭ꯔꯕꯅꯤꯅ ꯆꯤꯡ ꯅꯣꯡ ꯆꯤꯡꯒꯤ ꯐꯤꯕꯝꯁꯤꯁꯨ ꯑꯗꯨꯝ ꯃꯇꯝ ꯆꯥꯡ ꯅꯥꯏꯅ ꯑꯗꯨꯝ ꯆꯨꯗ꯭ꯔꯦ ꯑꯗꯩ ꯆꯨꯔꯛꯇꯕ ꯅ ꯃꯔꯝ ꯑꯣꯏꯔꯒ ꯑꯩꯈꯣꯏꯒꯤ ꯂꯧꯁꯤꯡ ꯎꯔꯤꯕ ꯈꯣꯏꯒꯤ ꯂꯧꯃꯤꯁꯤꯡꯁꯤꯗ ꯍꯥꯏꯕ ꯇꯥꯔꯦꯅꯦ ꯌꯥꯝꯅ ꯑꯀꯥꯏꯕꯁꯨ ꯅꯪꯉꯦ ꯍꯥꯏꯕ ꯇꯥꯔꯦꯅꯦ ꯃꯔꯨꯞ ꯈꯣꯏ ꯁꯣꯝꯗꯗꯤ ꯅꯣꯡꯗꯨꯖꯨ ꯃꯇꯝ ꯆꯥꯅ ꯆꯨꯔꯛꯇ꯭ꯔꯕꯅꯤꯅ ꯅꯨꯡꯁꯥꯅ ꯑꯃꯨꯛ ꯀꯟꯅ ꯁꯥ ꯅꯣꯡ ꯖꯨꯆꯨꯗ ꯏꯀꯪ ꯑꯃꯨꯛ ꯊꯣꯛ ꯇꯧꯔꯕꯅꯤꯅ ꯈꯣꯏꯒꯤ ꯂꯧꯁꯤꯡ ꯎꯔꯤꯕ ꯂꯧꯃꯤꯁꯤꯡꯁꯤꯗ ꯌꯥꯝꯅ ꯑꯀꯥꯏꯕ ꯌꯥꯝꯅ ꯑꯋꯥꯕꯁꯨ ꯄꯤꯔꯦ ꯃꯔꯨꯞ ꯍꯣꯏꯒꯤ ꯑꯗꯣꯝꯗꯗꯤ ꯂꯧꯁꯤꯡꯒꯤ ꯐꯤꯕꯝꯗꯤ ꯀꯔꯝ ꯀꯔꯝ ꯇꯧꯔꯤ
ꯂꯧ ꯏꯁꯤꯡꯁꯦ ꯀꯩꯅꯣ ꯇꯧꯋꯦ ꯈꯣꯏꯒꯤ ꯄꯥꯠ ꯃꯌꯥ ꯅꯛꯅ ꯂꯩꯕ ꯍꯥꯏꯗꯤ ꯏꯁꯤꯡꯖ‌ꯦ ꯑꯗꯨꯝ ꯃꯇꯝ ꯄꯨꯝꯅꯃꯀ ꯇꯨꯡꯉꯒ ꯂꯩꯕ ꯈꯔ ꯏꯟꯅꯤꯜ ꯂꯩꯕ ꯖꯒꯥꯁꯤꯗ ꯈꯣꯡ ꯃꯌꯥ ꯍꯥꯏꯇꯥꯥꯔꯦꯀꯣ ꯃꯐꯝꯗꯨꯗꯗꯤ ꯏꯁꯤꯡ ꯑꯗꯨꯝ ꯂꯩꯕꯅꯤꯅ ꯈꯣꯏꯒꯤ ꯂꯧꯅ ꯈꯣꯏꯒꯤ ꯂꯧꯁꯦ ꯉꯟꯅ ꯎꯕ ꯀꯥꯡꯒꯨ ꯂꯩꯗꯅ ꯍꯥꯏꯇꯥꯔꯦ ꯃꯅꯪ ꯉꯟꯅ ꯎꯔꯒ ꯍꯧꯖꯤꯛꯁꯦ ꯂꯧ ꯁ꯭ꯋꯥꯏꯗ ꯌꯩꯕ ꯈꯣꯠꯄ ꯑꯗꯨꯝ ꯎꯔꯤ ꯑꯩꯅ ꯊꯕꯛ ꯍꯟꯖꯔꯛꯄꯗ ꯑꯗꯨ ꯂꯝꯕꯤ ꯃꯄꯥꯟꯗ ꯑꯗꯨꯝ ꯐꯧꯁꯦ ꯌꯥꯝꯅ ꯄꯣꯊꯣꯛ ꯑꯣꯏꯅ ꯄꯣꯠꯊꯣꯛꯁꯦ ꯐꯖꯅ ꯊꯣꯛꯇ꯭ꯔꯒꯁꯨ ꯑꯗꯨꯝ ꯍꯥꯏꯗꯤ ꯍꯣꯠꯅꯖꯔꯤꯕ ꯑꯗꯨꯒ ꯍꯥꯏꯗꯤ ꯀꯨꯝꯒꯤ ꯃꯇꯝꯁꯦ ꯍꯥꯏꯗꯤ ꯅꯣꯡ ꯏꯁꯤꯡ ꯐꯤꯕꯝꯁꯤ ꯃꯇꯝ ꯆꯥꯅ ꯂꯥꯛ ꯇ꯭ꯔꯒꯁꯨ ꯍꯥꯏꯗꯤ ꯁꯨꯃꯥꯏꯅ ꯏꯁꯤꯡ ꯂꯩꯕ ꯖꯒꯥꯗꯗꯤ ꯆꯍꯤ ꯑꯃꯗ ꯍꯥꯏꯇꯥꯔꯦ ꯀꯨꯝ ꯀꯨꯝ ꯑꯃꯗ ꯑꯅꯤꯔꯛ ꯎꯕꯒꯤ ꯈꯨꯗꯣꯡꯆꯥꯕ ꯐꯪꯕꯅꯤꯅ ꯁꯨꯃꯥꯏꯅ ꯑꯩꯒꯤ ꯁꯨꯝ ꯑ ꯂꯩꯖꯩ ꯑꯗ‌ꯣ ꯍꯨꯖꯤꯛꯇꯤ ꯈꯣꯏ ꯈꯣꯠꯇꯅ ꯑꯗꯒꯤ ꯂꯧ ꯄꯥꯡꯈꯠꯅꯕꯅ ꯌꯥꯝ ꯀꯟꯅ ꯑꯗꯨꯝ ꯍꯣꯠꯅꯕꯁꯨ ꯎꯔꯤ ꯑꯗꯨ ꯃꯔꯨꯞ ꯑꯣꯏꯗꯗꯤ ꯂꯧ ꯏꯁꯤꯡ ꯀꯃꯥꯏ ꯀꯃꯥꯏ ꯂꯩꯕꯤꯕ꯭ꯔꯥ ꯅꯠꯇ꯭ꯔꯒ ꯃꯅꯥꯛ ꯅꯛꯄꯗ ꯍꯨꯖꯤꯛ ꯂꯧ ꯄꯥꯡꯈꯠꯂꯛꯄꯒꯤ ꯀꯩ ꯀ‌ꯦ ꯎ ꯎꯔꯤꯗ‌ꯣ ꯃꯔꯣꯞꯅꯁꯨ ꯈꯔ ꯊꯝꯕꯤꯔꯛꯑꯣ
ꯈ‌ꯣꯏ ꯁꯣꯝꯗꯁꯨ ꯑꯗꯨꯃꯉꯥꯏ ꯃꯔꯨꯞ ꯂꯧꯁꯤꯡꯒꯤ ꯐꯤꯕꯝꯁꯤ ꯌꯥꯝꯅ ꯐꯠꯇ꯭ꯔꯦ ꯍꯥꯏꯕ ꯇꯥꯔꯦꯅꯦ ꯅꯣꯡ ꯆꯤꯡꯒꯤ ꯐꯤꯕꯝꯁꯦ ꯃꯇꯥꯡ ꯆꯥꯅ ꯆꯨꯗ꯭ꯔꯕꯅꯤꯅ ꯑꯗꯨꯝ ꯐꯠꯇ꯭ꯔꯦ ꯗꯨꯒ ꯍꯧꯖꯤꯛ ꯍꯧꯖꯤꯛ ꯀꯤ ꯂꯩꯔꯤꯕ ꯑꯏꯪ ꯑꯁꯥ ꯀꯥꯏꯊꯔꯛꯄꯒꯤ ꯐꯟꯁꯤ ꯃꯔꯨꯞ ꯑꯩꯅ ꯁꯨꯝ ꯈꯟꯖꯕꯗ ꯑꯩꯒꯤ ꯋꯥꯈꯟꯗ ꯈꯣꯏꯒꯤ ꯊꯥꯏꯅꯗꯒꯤ ꯈꯣꯏꯒꯤ ꯂꯥꯏꯔꯤꯛꯇꯁꯨ ꯑꯗꯨꯝ ꯌꯥꯎꯔꯒ ꯂꯥꯛ ꯀꯣ ꯍꯥꯏꯕ ꯇꯥꯔꯦꯅꯦ ꯑꯉꯥꯡ ꯑꯣꯏꯔꯤꯉꯩꯗꯁꯨ ꯗꯨꯝ ꯊꯦꯡꯅꯔꯛꯑꯃꯅꯤ ꯃꯔꯨꯞ ꯍ‌ꯣꯏꯁꯨ ꯈꯣꯏꯁꯨ ꯗꯨꯝ ꯊꯦꯡꯅꯔꯛꯏ ꯎ ꯑꯃ ꯌꯥꯟꯕ ꯇꯥꯔꯒꯗꯤ ꯎ ꯑꯅꯤ ꯊꯥꯖꯜꯂꯨ ꯍꯥꯏꯕꯒꯤ ꯄꯧꯇꯥꯛ ꯑꯃꯈꯛ ꯑꯍꯜ ꯂꯃꯟꯅꯁꯨ ꯍꯥꯏꯕ ꯕꯤꯔꯝꯕ ꯂꯥꯏꯔꯤꯛꯇꯁꯨ ꯑꯗꯨꯝ ꯄꯥꯔꯒ ꯂꯥꯛꯑꯕ ꯑꯗꯣ ꯍꯧꯖꯤꯛꯀꯤ ꯃꯇꯝꯁꯤꯗꯗꯤ ꯑꯃꯨꯛ ꯎ ꯑꯃ ꯌꯥꯜꯂꯕꯗꯤ ꯃꯈꯥ ꯇꯥꯅ ꯗꯨꯝ ꯌꯥꯜꯂꯣ ꯍꯥꯏꯕꯒꯤ ꯃꯑꯣꯡꯗ ꯂꯥꯛꯄ ꯍꯥꯏꯇꯥꯔꯦꯅꯦ ꯑꯈꯣꯏꯅ ꯑꯉꯥꯡ ꯑꯣꯏꯔꯤꯉꯩꯗ ꯇꯝꯈꯤꯕꯗꯣ ꯑꯗꯨꯝ ꯇꯝꯃꯒ ꯋꯥꯈꯟꯗꯗꯤ ꯂꯩꯔꯒ ꯊꯕꯛ ꯑꯣꯏꯅ ꯄꯥꯡꯊꯣꯛꯇꯕ ꯗꯩ ꯅꯪ ꯃꯉꯥꯏꯔꯦ ꯑꯩꯁꯨ ꯉꯥꯏꯔꯦ ꯑꯗꯒꯤ ꯂꯩꯔꯤꯕ ꯏꯔꯩꯆꯥ ꯃꯌꯥꯝꯁꯤꯁꯨ ꯃꯉꯥꯏꯔꯦ ꯑꯗꯨꯝ ꯋꯥꯈꯟꯗꯗꯤ ꯆꯨꯔꯒ ꯌꯦꯠꯇ ꯇꯥꯔꯒ ꯑꯣꯏꯗ ꯐꯥꯎꯗꯣꯛꯄꯒꯤ ꯃꯑꯣꯡꯗ ꯑꯗꯨꯝ ꯇꯧꯔꯕꯅꯤꯅ ꯍꯧꯖꯤꯛ ꯇꯤ ꯌꯥꯝ ꯊꯤꯅ ꯑꯌꯤꯡ ꯑꯁꯥꯒꯤ ꯐꯟꯁꯤꯁꯨ ꯌꯥꯝ ꯊꯤꯅ ꯃꯥꯡꯉꯦ ꯍꯥꯏꯕ ꯍꯥꯏꯕ ꯇꯥꯔꯦꯅꯦ ꯑꯏꯪ ꯑꯁꯥꯒꯤ ꯐꯟ ꯃꯥꯡꯕꯅ ꯑꯩꯈꯣꯏꯒꯤ ꯃꯤꯑꯣꯏꯕ ꯈꯛꯇꯗ ꯅꯠꯇꯅ ꯎꯃꯪ ꯋꯥꯃꯥꯡꯗ ꯂꯩꯖꯔꯤꯕ ꯃꯌꯨꯝ ꯑꯣꯏꯖꯔꯤꯕ ꯁꯥ ꯁꯟ ꯎꯆꯦꯛ ꯑꯗꯒꯤ ꯂꯩꯔꯤꯕ ꯖꯤꯕ ꯄꯥꯟꯕ ꯃꯌꯥꯝꯁꯤꯁꯨ ꯂꯩꯐꯝ ꯂꯩꯇꯕꯅ ꯃꯔꯝ ꯑꯣꯏꯔꯒ ꯂꯝꯕꯤ ꯂꯝꯖꯥꯎꯗ ꯊꯣꯛꯂꯛꯄ ꯑꯗꯒꯤ ꯁꯝꯅ ꯍꯥꯏꯔꯕꯗ ꯑꯩꯈꯣꯏꯒꯤ ꯌꯣꯈꯠꯁꯦꯅ ꯁꯥ ꯁꯟ ꯌꯣꯈꯠꯁꯦ ꯍꯥꯏꯔꯒ ꯑꯗꯨꯝ ꯃꯥꯡꯊꯔꯛꯄꯒꯤ ꯌꯣꯈꯠꯄ ꯉꯝꯗꯕ ꯃꯥꯡꯊꯔꯛꯄꯒꯤ ꯁꯃꯁ꯭ꯌꯥ ꯑꯃ ꯊꯦꯡꯅꯕ ꯍꯥꯏꯖꯕ ꯇꯥꯔꯦꯅꯦ ꯑꯗꫭ ꯁꯨꯃꯥꯏꯅ ꯊꯦꯡꯅꯕꯅꯤ ꯍꯥꯏꯗꯨꯅ ꯊꯝꯖꯒꯦ ꯃꯔꯨꯞ ꯃꯔꯨꯞꯒꯤ ꯃꯣꯠꯇꯗꯤ ꯀꯔꯤ ꯑꯃꯥꯡ ꯉꯁꯥꯏꯗꯤ ꯃꯍꯧꯁꯥꯒꯤ ꯈꯟ ꯀꯥꯏꯗꯅꯛ ꯄꯨꯠꯁꯤ ꯀꯔꯤꯗꯒꯤ ꯑꯣꯏꯒꯅꯤ ꯍꯥꯏꯕꯅ ꯈꯟꯕꯤꯕꯒꯦ
ꯑ ꯃꯔꯨꯞꯁꯤ ꯑꯩꯈꯣꯏꯒꯤ ꯑꯏꯪ ꯑꯁꯥꯒꯤ ꯈꯜ ꯑꯣꯜꯂꯛꯄꯁꯤ ꯑꯩꯈꯣꯏ ꯈꯜ ꯑꯗ ꯑꯩꯈꯣꯏꯅ ꯂꯩꯔꯤꯕ ꯖꯒꯥꯁꯤ ꯈꯛꯇꯗꯤ ꯅꯠꯇꯦ ꯍꯥꯏꯗꯤ ꯃꯥꯂꯦꯝ ꯄꯨꯝꯕ ꯑꯣꯏꯅ ꯑꯣꯜꯂꯛꯄꯅꯦ ꯁꯤꯗꯤ ꯑꯩꯈꯣꯏꯅꯁꯨ ꯍꯥꯏꯗꯤ ꯑꯩꯈꯣꯏ ꯄꯣꯛꯇ꯭ꯔꯤꯉꯩ ꯃꯥꯡꯗ ꯂꯩꯔꯝꯕ ꯑꯐꯥꯎꯕ ꯃꯤꯑꯣꯏ ꯀꯌꯥ ꯑꯃꯗꯤ ꯃꯇꯝꯗꯨꯗ ꯍꯤꯡꯉꯝꯕ ꯃꯤꯑꯣꯏꯁꯤꯡꯅ ꯁꯨꯝ ꯈꯪꯖꯔꯝꯒꯅꯤ ꯑꯩꯈꯣꯏꯅꯁꯨ ꯑꯗꯨꯝ ꯈꯪꯉꯤꯕ ꯁꯨꯃꯥꯏꯅ ꯍꯥꯏꯗꯤ ꯇꯨꯡ ꯇꯥꯔꯛꯄꯗꯗꯤ ꯑꯩꯈꯣꯏꯅ ꯃꯍꯧꯁꯥꯒꯤ ꯄꯣꯠꯊꯣꯛꯁꯤꯡꯁꯦ ꯁꯤꯖꯤꯟꯅꯔꯒ ꯍꯥꯏꯗꯤ ꯃꯇꯨꯡꯒꯤ ꯃꯤꯔꯣꯜꯁꯤꯡꯒꯤ ꯈꯥꯛ ꯑꯗꯒꯤ ꯇꯨꯡꯗ ꯂꯩꯍꯧꯒꯗꯕ ꯂꯥꯛꯀꯗꯕ ꯃꯤꯔꯣꯜꯁꯤꯡ ꯈꯨꯟꯅꯥꯏꯁꯤꯡ ꯁꯤꯁꯤꯡꯒꯤ ꯈꯤꯇꯪ ꯈꯟꯕꯤꯕ ꯍꯥꯏꯕꯁꯤ ꯍꯣꯏ ꯄꯟꯕꯕꯨꯗꯤ ꯃꯌꯥꯝ ꯄꯜꯂꯦ ꯂꯥꯏꯔꯤꯛꯇ ꯋꯥꯔꯤꯗ ꯍꯥꯏꯗꯤ ꯑꯐꯕ ꯑꯗꯨꯅꯤ ꯑꯗꯥꯅꯤꯒꯥꯏ ꯊꯥꯒꯠꯄ ꯈꯣꯀꯠꯄ ꯑꯗꯒꯤ ꯑꯗꯨꯃꯥꯏꯅ ꯆꯤꯟꯗꯗꯤ ꯆꯤꯟꯗ ꯈꯛꯇ ꯆꯠꯄ ꯍꯥꯏꯇꯥꯔꯦ ꯂꯥꯏꯔꯤꯛꯇ ꯏꯊꯣꯛꯄ ꯊꯤꯑꯣꯔꯤ ꯁꯝꯅ ꯍꯥꯏꯔꯕꯗ ꯊꯤꯑꯣꯔꯤꯗ ꯑꫭꯏꯅ ꯆꯠꯄ ꯍꯥꯏꯇꯥꯔꯦ ꯇꯁꯦꯡꯅ ꯃꯗꯨꯅ ꯊꯕꯛ ꯑꯣꯏꯅ ꯄꯥꯡꯊꯣꯛꯄ꯭ꯔꯥ ꯑꯗꯨꯗꯤ ꯄꯥꯡꯊꯣꯛꯇꯕ ꯑꯗꯨꯅ ꯎꯃꯪ ꯋꯥꯃꯪ ꯀꯣꯛꯊꯣꯛꯄ ꯈꯛꯇꯃꯛ ꯅꯠꯇꯅ ꯍꯥꯏꯗꯤ ꯐꯠꯇ ꯍꯥꯎꯗꯣꯏꯁꯦ ꯍꯣꯏ ꯑꯩꯈꯣꯏ ꯑꯩꯈꯣꯏ ꯏꯁꯥꯃꯛꯀꯤ ꯌꯨꯝꯗꯁꯨ ꯇꯧꯔꯤꯕ ꯃꯌꯥꯝꯁꯤꯅꯤ ꯑꯩꯈꯣꯏ ꯑꯩꯈꯣꯏ ꯏꯁꯥꯅ ꯁꯦꯝꯗꯣꯛꯄ ꯍꯧꯔꯒ ꯍꯥꯏꯗꯤ ꯈꯨꯟꯅꯥꯏꯁꯤ ꯄꯨꯟꯅ ꯁꯨꯃꯥꯏꯅ ꯃꯥꯂꯦꯝꯁꯤꯗ ꯂꯩꯔꯤꯕ ꯃꯤꯑꯣꯏꯈꯩꯅ ꯒ꯭ꯌꯥꯟ ꯇꯥꯃꯤꯟꯅꯒꯗꯕꯅꯤ ꯑꯗꯨꯒꯍ ꯍꫭꯏ ꯑꯩꯈꯣꯏꯅ ꯍꯤꯡꯕꯗ ꯎ ꯋꯥꯁꯤ ꯍꯤꯡꯕꯗ ꯁꯣꯔ ꯍꯣꯟꯕꯇꯪꯒꯤ ꯅꯠꯇꯅ ꯆꯥꯕ ꯊꯛꯄ ꯇꯪꯒꯤ ꯅꯗꯨꯅ ꯂꯩꯐꯝ ꯆꯥꯐꯝꯒꯤꯁꯨ ꯑꯗꯨꯅ ꯈꯨꯗꯤꯡꯃꯛ ꯃꯣꯏꯅ ꯂꯣꯏ ꯄꯤꯕꯤꯕꯅꯦ ꯑꯗꯨꯅ ꯑꯩꯈꯣꯏꯅ ꯑꯃ ꯌꯥꯝꯌꯥꯝꯕ ꯃꯇꯝꯗ ꯑꯅꯤ ꯊꯥꯕꯒꯤ ꯋꯥꯈꯜꯁꯦ ꯆꯤꯟꯗ ꯈꯛꯇꯗꯤ ꯍꯥꯏꯕ ꯂꯥꯏꯔꯤꯛꯇꯗꯤ ꯏꯕ ꯑꯗꯨꯒ ꯊꯕꯛ ꯑꯣꯏꯅ ꯇꯧꯊꯣꯛꯄꯗꯗꯤ ꯑꯃ ꯌꯥꯜꯂꯒꯗꯤ ꯃꯤ ꯃꯔꯨꯞ ꯉꯁꯥꯏ ꯍꯥꯏꯕꯤꯈꯤꯕꯗꯣ ꯑꯃ ꯌꯥꯜꯂꯒꯗꯤ ꯃꯉꯥꯃꯨꯛ ꯌꯥꯟꯕꯤꯌꯨ ꯃꯔꯤ ꯌꯥꯟꯕꯤꯌꯨ ꯍꯥꯏꯕꯒꯤ ꯃꯑꯣꯡꯗ ꯎ ꯊꯥꯕꯁꯤ ꯏꯀꯥꯏꯅꯕꯒꯤ ꯃꯑꯣꯡ ꯇꯧꯕ ꯁꯝꯅ ꯍꯥꯏꯔꯕꯗ ꯑꯩꯈꯣꯏꯅ ꯎ ꯌꯥꯟꯕꯁꯤꯗꯤ ꯏꯀꯥꯏꯅꯗ꯭ꯔꯦꯕ ꯑꯗꯨꯒ ꯎ ꯊꯥꯕꯁꯤꯗ ꯏꯀꯥꯏꯅꯕꯒꯤ ꯆꯠꯅꯕꯤ ꯑꯃ ꯃꯌꯥꯝꯅ ꯐꯥꯎꯍꯟꯕ ꯁꯤꯖꯤꯝꯇꯪ ꯁꯦꯝꯗꯣꯛꯅꯤꯡꯉꯦꯅ ꯑꯩꯒꯤ ꯃꯣꯠꯇꯗꯤ ꯁꯨꯃꯥꯏꯅ ꯂꯩ
ꯎꯝ ꯑꯆꯨꯝꯕꯅꯤ ꯃꯔꯨꯞ ꯌꯥꯝꯅ ꯐꯖꯔꯕ ꯋꯥꯐꯝꯅꯤ ꯃꯔꯨꯞꯀꯤ ꯋꯥꯈꯜꯂꯣꯟꯗꯨꯁꯨ ꯑꯗꯨꯒ ꯑꯩꯅ ꯂꯣꯏꯁꯤꯜꯂꯛꯄꯗ ꯍꯥꯏꯖꯅꯤꯡꯕꯗꯤ ꯃꯔꯨꯞ ꯑꯩꯈꯣꯏꯒꯤ ꯍꯧꯖꯤꯛꯀꯤ ꯑꯃꯥꯡ ꯑꯇꯥ ꯊꯣꯛꯂꯛꯏꯕ ꯃꯍꯧꯁꯥꯒꯤ ꯈꯟ ꯀꯥꯏꯊꯔꯛꯄꯁꯤ ꯑꯁꯤꯒꯤ ꯑꯃꯠꯇ ꯉꯥꯏꯔꯕ ꯑꯩꯒꯤ ꯋꯥ ꯋꯥꯈꯜꯂꯣꯟ ꯍꯥꯏꯇꯥꯥꯔꯒꯗꯤ ꯑꯃꯠꯇ ꯉꯥꯏꯔꯕ ꯄꯥꯝꯕꯩꯗꯤ ꯂꯩꯀꯥꯏ ꯂꯩꯀꯥꯏ ꯆꯠꯇꯨꯅ ꯑꯩꯈꯣꯏꯒꯤ ꯍꯧꯒꯠꯂꯛꯂꯤꯕ ꯅꯍꯥꯁꯤꯗꯪ ꯅꯠꯇꯅ ꯑꯍꯜ ꯂꯃꯟ ꯑꯗꯨꯗꯒꯤ ꯂꯩꯀꯥꯏꯒꯤ ꯃꯆꯤꯟ ꯇꯣꯡꯕ ꯂꯩꯀꯥꯏꯒꯤ ꯑꯗꯨꯝ ꯃꯁꯛ ꯅꯥꯏꯔꯕ ꯃꯤꯁꯤꯡꯁꯦ ꯎꯅꯔꯒ ꯋꯥꯔꯤ ꯋꯥꯇꯥꯏ ꯁꯥꯟꯅꯔꯒ꯫ ꯑꯩꯈꯣꯏꯕꯨꯁꯨ ꯒ꯭ꯌꯥꯟ ꯇꯥꯍꯟꯕ ꯑꯃ ꯆꯪꯉꯦ ꯍꯥꯏꯗꯨꯅ ꯊꯝꯖꯒꯦ ꯃꯔꯨꯞ꯫ ꯑꯗꯨꯒ ꯂꯩꯔꯤꯕ ꯍꯧꯒꯠꯂꯛꯂꯤꯕ ꯑꯉꯥꯡꯁꯤꯡꯁꯤꯗꯁꯨ ꯍꯦꯟꯅ ꯑꯩꯈꯣꯏꯒꯤ ꯂꯥꯏꯔꯤꯛꯇ ꯈꯛꯇ ꯇꯥꯛꯄꯤꯕ ꯅꯠꯇꯕ꯫ ꯑꯩꯈꯣꯏꯒꯤ ꯊꯣꯛꯑꯒ ꯊꯕꯛ ꯑꯣꯏꯅ ꯄꯥꯡꯊꯣꯛꯄ ꯍꯥꯏꯗꯤ ꯎ ꯊꯥꯕꯒꯤ ꯅꯨꯃꯤꯠ ꯈꯛꯇꯪꯗ ꯎ ꯊꯥꯕꯒꯤ ꯅꯨꯃꯤꯠ ꯈꯛꯇꯪꯗ ꯎ ꯊꯥꯕ ꯅꯠꯇꯕ ꯑꯗꯨꯝ ꯍꯞꯇꯥ ꯑꯃꯗ ꯊꯥ ꯑꯃꯗ ꯑꯗꯨꯝ ꯑꯅꯤꯔꯛ ꯑꯍꯨꯝꯂꯛ ꯅꯣꯡꯃ ꯅꯤꯅꯤ ꯅꯨꯃꯤꯠ ꯈꯥꯏꯗꯣꯛꯄꯤꯔꯒ ꯊꯥꯕꯤꯕ꯫ ꯂꯩꯀꯥꯏ ꯂꯩꯀꯥꯏꯗ ꯆꯠ ꯈꯣꯠꯇꯅ ꯑꯍꯜ ꯂꯃꯟꯁꯤꯡꯕꯨ ꯒ꯭ꯌꯥꯟ ꯇꯥꯍꯟꯕꯤꯕ꯫ ꯁꯤꯒꯨꯝꯕꯁꯤ ꯌꯥꯝꯅ ꯃꯔꯨ ꯑꯣꯏꯕ꯭ꯔꯅ ꯈꯟꯖꯩ ꯃꯔꯨꯞꯀꯤ ꯋꯥꯈꯟꯗꯗꯤ ꯀꯔꯤ ꯂꯩꯕꯒꯦ ꯍꯥꯏꯕꯗꯨ ꯇꯦꯟꯇꯛꯅ ꯊꯝꯕꯤꯌꯨ ꯃꯔꯨꯞ꯫
ꯍꯣꯏ ꯃꯔꯝꯅꯁꯨ ꯉꯁꯥꯏꯗꯩ ꯍꯥꯏꯕꯤꯔꯤꯗꯨꯅꯤ ꯃꯔꯨ ꯑꯣꯏꯕ ꯍꯥꯏꯁꯤ ꯑꯩꯈꯣꯏ ꯑꯩꯈꯣꯏ ꯌꯨꯝꯊꯣ ꯑꯩꯈꯣꯏ ꯑꯩꯈꯣꯏ ꯏꯁꯥꯒꯤ ꯌꯨꯝ ꯑꯩꯈꯣꯏ ꯑꯩꯈꯣꯏ ꯒꯤ ꯏꯁꯥꯒꯤ ꯏꯃꯨꯡ ꯃꯅꯨꯡꯒꯤ ꯃꯤ ꯑꯗꯒꯤ ꯃꯊꯪ ꯃꯊꯪ ꯂꯩꯀꯥꯏꯒꯤ ꯑꯗꯒꯤ ꯈꯨꯟꯒꯤ ꯑꯗꯒꯤ ꯖꯒꯥ ꯑꯃꯒꯤ ꯃꯊꯪ ꯃꯊꯪ ꯑꯗꯨꯃꯥꯏꯅ ꯄꯨꯟꯈꯠꯂꯒ ꯃꯥꯂꯦꯝ ꯄꯨꯝꯅ ꯒ꯭ꯌꯥꯟ ꯇꯥꯃꯤꯟꯅꯔꯛꯀꯗꯝꯅꯤ꯫ ꯍꯥꯏꯗꯤ ꯊꯕꯛꯁꯤ ꯌꯥꯝ ꯊꯨꯅ ꯇꯧꯕꯁꯤ ꯀꯌꯥ ꯃꯥꯡꯒꯣꯜ ꯑꯣꯏꯒꯟꯗꯦꯁꯨ ꯍꯥꯏꯅꯩ ꯑꯗꯨꯒ ꯍꯥꯏꯗꯤ ꯃꯁꯤ ꯇꯞꯅ ꯇꯧꯒꯗꯝꯅꯤ ꯑꯗꯨꯅ ꯃꯇꯝ ꯑꯗꯨꯝ ꯃꯥꯡꯍꯟꯕꯁꯨ ꯐꯠꯇꯦꯅ ꯈꯜꯂꯤ ꯑꯗꯨꯒ ꯑꯩꯈꯣꯏꯅ ꯒ꯭ꯌꯥꯟ ꯇꯥꯗꯕ ꯃꯤ ꯑꯃ ꯁꯦ ꯍꯥꯏꯗꯤ ꯎ ꯀꯛꯊꯠꯂꯤ ꯀꯩꯒꯤꯅꯣ ꯎ ꯊꯥꯎ ꯌꯥꯗ꯭ꯔꯣ ꯈꯣꯠꯇ꯭ꯔꯣ ꯃꯤꯉꯣꯟꯗꯨꯗꯇ ꯍꯥꯏꯕ ꯑꯗꯨꯒ ꯑꯩ ꯏꯁꯥꯅꯗꯤ ꯇꯧꯗꯕ
ꯑꯩꯈꯣꯏꯒꯤ ꯀꯜꯆꯔ ꯑꯃ ꯂꯩꯖꯩꯕ ꯑꯩꯈꯣꯏꯒꯤ ꯃꯤ ꯉꯥꯡꯕꯗꯤ ꯀꯟꯕ ꯃꯤꯉꯣꯟꯗ ꯄꯧ ꯇꯥꯛ ꯄꯤꯕꯗꯤ ꯍꯩꯕ ꯑꯗꯨꯒ ꯃꯁꯥꯃꯛꯀꯤ ꯊꯕꯛꯇꯗꯤ ꯃꯗꯨꯅ ꯃꯥꯏ ꯄꯥꯛꯑꯕ꯭ꯔꯥ ꯃꯥꯁꯤ ꯀꯌꯥꯃꯨꯛ ꯀꯩꯅꯣ ꯇꯧꯔꯕꯅꯣ ꯍꯥꯏꯕꯗꯗꯤ ꯌꯧꯗꯕ꯫
ꯁꯨꯃꯥꯏꯅꯁꯨ ꯃꯌꯥꯝ ꯂꯩ ꯑꯗꯨꯅ ꯋꯥꯈꯜ ꯇꯥꯗꯕ ꯃꯌꯥꯝꯁꯤꯒꯤ ꯃꯔꯛꯇ ꯒ꯭ꯌꯥꯟ ꯇꯥꯕ ꯑꯃꯅꯤ ꯌꯥꯎꯕꯁꯦ ꯑꯉꯥꯎꯕ ꯑꯣꯏꯅ ꯎꯏ ꯍꯥꯏꯗꯨꯅꯦ ꯃꯔꯨꯞ ꯐꯔꯦ ꯃꯔꯨꯞ ꯃꯔꯨꯞꯀ ꯋꯥꯔꯤ ꯁꯨꯃꯥꯏꯅ ꯁꯥꯟꯅꯕꯁꯦ ꯌꯥꯝ ꯅꯨꯡꯉꯥꯏ ꯃꯇꯨꯡꯗꯁꯨ ꯑ ꯅꯨꯡꯉꯥꯏ ꯅꯨꯡꯉꯥꯏꯕ ꯃ-ꯋꯥꯔꯤ ꯑꯗꯨꯝ ꯇꯧꯁꯤ ꯑꯗꯣ ꯃꯔꯨꯞꯅ ꯀꯔꯤ
ꯑꯔꯣꯏꯕꯁꯤꯗ ꯀꯔꯤ ꯍꯥꯏꯅꯤꯡꯕ꯫
ꯃꯥꯅꯦ ꯃꯔꯨꯞ ꯑ ꯃꯔꯨꯞꯀ ꯉꯁꯤ ꯊꯦꯡꯅꯗꯨꯅ ꯋꯥꯔꯤ ꯁꯥꯟꯅꯕ ꯌꯥꯝ ꯅꯨꯡꯉꯥꯏꯖꯔꯦ ꯃꯔꯨꯞ꯫ ꯀꯥꯟꯅ ꯀꯥꯟꯅꯕ ꯋꯥꯔꯤ ꯀꯌꯥ ꯑꯃꯁꯨ ꯃꯔꯨꯞꯇꯒꯤ ꯇꯥꯕ ꯐꯪꯖꯔꯦ ꯃꯇꯨꯡꯗꯁꯨ ꯑꯗꯨꯝ ꯅꯨꯡꯉꯥꯏ ꯅꯨꯡꯉꯥꯏꯕ ꯋꯥꯔꯤ ꯀꯌꯥ ꯁꯥꯟꯅꯁꯤ ꯉꯁꯤꯒꯤ ꯑꯣꯏꯅꯗꯤ ꯃꯔꯨꯞ ꯃꯇꯥꯡ ꯑꯁꯤꯗ ꯀꯥꯏꯅꯔꯁꯦ ꯍꯥꯏꯗꯨꯅ ꯍꯥꯏꯖꯒꯤ ꯃꯔꯨꯞ꯫
ꯍꯣ ꯍꯣꯏ꯫